ꯑꯣ ꯀ ꯇꯅꯣ
ꯐꯖꯟ ꯂꯩꯌꯦ ꯅꯪꯗꯤ
ꯑꯩꯗꯤ ꯍꯤꯞꯄꯒ ꯂꯩꯌꯦ
ꯅꯨꯡꯉꯥꯏꯔꯤꯅꯦ
ꯇꯧꯅꯤꯡꯗ꯭ꯔꯤꯍꯦ ꯋꯦ ꯋꯦꯗꯔꯁꯤꯒ
ꯋꯦꯗꯔ ꯁꯤꯅ ꯍꯤꯞꯄꯒ ꯉꯍꯥꯛꯇꯪ ꯂꯩꯔꯒ ꯑꯃꯨꯛ ꯍꯧꯒꯠꯂꯒ
ꯑꯗꯨꯝ ꯐꯣꯟ ꯌꯦꯡꯒ ꯂꯩꯕꯗꯣ ꯅꯨꯡꯉꯥꯏꯕꯅꯤꯗ
ꯠꯇ ꯍꯧꯒꯠꯂꯒ ꯍꯨꯏ ꯊꯣꯡꯕ ꯅꯠꯇ꯭ꯔꯒ ꯌꯦꯟ ꯊꯣꯡꯕ ꯆꯥꯕ ꯍꯥꯎꯕ ꯅꯨꯡꯉꯥꯏꯕ ꯋꯦꯗꯔꯅꯤ ꯑꯗꯨ ꯃꯥꯏꯟ ꯇꯧꯒꯗꯕ ꯅꯨꯃꯤꯠꯅꯦ
ꯍꯣꯏ ꯆꯥꯎꯅꯤ ꯆꯤꯛꯀꯟꯒꯨꯝꯕꯁꯨ ꯆꯥꯎꯅꯤ ꯊꯣꯡꯉꯒ ꯅꯣꯏ ꯄꯩꯁꯥ ꯂꯩꯕꯅꯤꯅꯀꯣ ꯅꯨꯄꯥꯁꯤꯡꯗꯤ ꯄꯩꯁꯥ ꯌꯥꯝ ꯂꯩꯕ ꯃꯥꯜꯂꯦ ꯑꯩꯈꯣꯏ ꯅꯨꯄꯤꯁꯤꯡꯅꯦ ꯂꯩꯇꯕꯁꯦ
ꯂꯨꯄꯥ ꯇꯔꯥ ꯇꯔꯥꯒꯤꯗꯗꯤ ꯃꯀꯛ ꯃꯀꯛ ꯀꯛ ꯁꯦꯒꯥꯏꯕꯗꯣ ꯌꯥꯝ ꯂꯩꯌꯦ ꯂꯨꯄꯥ ꯇꯔꯥꯒꯤ ꯂꯨꯄꯥ ꯇꯔꯥꯒꯤ ꯑꯃ ꯃꯌꯥꯝꯕ ꯂꯨꯄꯥ ꯀꯨꯟꯗꯣ ꯑꯗꯨꯐꯥꯎ ꯎꯕ ꯐꯪꯗ꯭ꯔꯦ
ꯑꯗꯣ ꯑꯁ ꯆꯞ ꯃꯥꯅꯩꯗ
ꯏꯁ
ꯑꯁ ꯄꯩꯁꯥ ꯆꯠ ꯆ ꯄꯩꯁꯥ ꯂꯥꯛꯐꯝ ꯄꯩꯁꯥ ꯂꯥꯛꯇ꯭ꯔꯦ ꯑꯩꯈꯣꯏꯒꯤꯗꯤ ꯑꯗꯨꯝ ꯌꯨꯝꯗ ꯂꯩꯕꯒꯤ ꯑꯁ ꯊꯣꯛꯇꯕꯒꯤꯀꯣ ꯃꯄꯥꯟ ꯊꯣꯛꯇꯕꯒꯤ ꯄꯩꯁꯥ ꯂꯩ ꯇꯔꯦ
ꯅꯣꯏ ꯅꯣꯏ ꯄꯩꯁꯥꯗꯨꯁꯨ ꯑꯗꯨꯝ ꯍꯥꯏꯌꯣ ꯂꯨꯄꯥ ꯆꯥꯝꯃꯉꯥ ꯆ ꯂꯤꯁꯤꯡ ꯆꯠꯄꯤ ꯃꯣꯏꯗꯨꯁꯨ ꯍꯥꯏꯌꯣ ꯃꯄꯥꯟꯗ ꯊꯣꯛꯅꯨ ꯌꯨꯝꯗ ꯇꯨꯃꯤꯟꯅ ꯂꯩꯌꯨ
ꯑꯗꯨꯃ ꯊꯣꯛꯑꯗꯤ ꯅꯨꯡꯉꯥꯏꯅꯤꯀꯣ ꯑꯩꯈꯣꯏ ꯊꯕꯛꯁꯨ ꯀꯩꯝꯇ ꯁꯨꯗꯅ ꯂꯩꯒꯅꯤ ꯑꯁ ꯅꯣꯏ ꯅꯣꯏ ꯀꯩꯅꯣ ꯅꯣꯏꯔꯣꯝꯗ ꯑꯝ ꯆꯤꯀꯟꯗꯣ ꯕ꯭ꯔꯣꯏꯂꯔꯗꯣ ꯀꯦꯖꯤꯗ ꯀꯌꯥꯔ ꯀꯛ ꯑ
ꯑꯀꯛꯄꯗ ꯇꯨ ꯐꯣꯔꯇꯤ
ꯑꯁ ꯑꯩꯈꯣꯏꯗ ꯌꯥꯝ ꯇꯥꯡꯉꯦ ꯊ꯭ꯔꯤ ꯐꯤꯐꯇꯤꯅꯦ
ꯑꯗ ꯂꯥꯏꯐ ꯇꯗꯤ
ꯉꯔꯥꯡ ꯎꯝ ꯉꯔꯥꯡ ꯏꯅꯥꯎ ꯏꯅꯥꯎꯄ ꯑꯃ ꯄꯨꯔꯛꯑꯦꯕ
ꯎꯝ
ꯑ ꯊ꯭ꯔꯤ ꯐꯤꯐꯇꯤꯅꯤ ꯍꯥꯏꯅ ꯄꯨꯔꯛꯑꯦ
ꯌꯥꯝ ꯇꯥꯡꯉꯦ ꯌꯥꯝ ꯇꯣꯡꯉꯃꯅꯤꯍꯦ
ꯑ ꯇꯣꯡꯉꯝꯅꯤ ꯍꯣꯏ ꯅꯣꯅꯦꯗ
ꯌꯥꯝ ꯇꯥꯡꯉꯦꯍꯦ ꯊ꯭ꯔꯤ ꯐꯤꯐ ꯇꯤꯗꯤ ꯑꯗꯩꯗꯤ ꯑꯣꯛꯁꯥꯒ ꯃꯅꯥ ꯂꯩꯅꯦ
ꯑꯣꯛꯁꯥꯗꯣ ꯆꯥꯝꯃꯔꯤꯔ
ꯎꯝ ꯎꯁꯥ ꯆꯍꯨꯝ ꯌꯥꯡꯈꯥꯏ
ꯆꯍꯤꯍꯤ ꯌꯥꯡꯈꯩꯔ ꯑꯩꯈꯣꯏꯗꯗꯤ ꯆꯥꯝꯃꯔꯤ ꯃꯥꯜꯂꯦ
ꯀꯔꯝꯗ ꯍꯟꯗꯛ ꯃꯔꯒ ꯀꯩꯅꯣ ꯂꯩꯕꯒꯤ ꯃꯔꯥꯏ ꯂꯥꯛꯄ ꯒꯤꯀꯣ ꯃꯔꯥꯏ ꯂꯛꯅꯕꯒꯤꯤꯅꯕ ꯑꯩꯒꯤ ꯊ꯭ꯔꯤ ꯐꯤꯞꯇꯤ ꯊ꯭ꯔꯤ ꯐꯤꯐꯇꯤꯗ ꯈꯛꯇꯪ ꯇꯧꯔꯦ
ꯎꯝ
ꯆꯤꯡꯅꯥꯕꯅꯤꯅ ꯑꯗꯒꯤ
ꯌꯥꯝ ꯇꯥꯡꯕꯨꯒꯤꯀꯣ ꯑꯁ ꯂꯩꯕ ꯉꯝꯗ꯭ꯔꯦꯍꯦ ꯑꯩꯈꯣꯏ ꯂꯥꯏꯔꯕꯅꯤꯅ ꯑꯩꯈꯣꯏꯗꯤ
ꯎꯝ ꯅꯪꯦ ꯆꯤꯟꯤꯟ ꯑꯗꯨ ꯋꯥꯗꯣ ꯊꯥꯡꯉꯣ
ꯑꯁꯦꯡꯕ ꯍꯥꯏꯔꯒ ꯅꯪꯗꯤ ꯑꯗꯨꯝ ꯑꯃꯨꯛ ꯊꯥꯖꯔꯣꯏꯕꯀꯣ
ꯎꯝ ꯅꯥꯅ ꯊꯥꯖꯈꯤꯗꯣꯏꯅꯣ
ꯅꯣꯏꯗꯣ ꯑꯣꯛ ꯂꯣꯏ ꯂꯣꯏꯌꯦꯀꯣ
ꯑꯥ
ꯑꯩꯈꯣꯏꯁꯨ ꯑꯣꯛꯇꯣ ꯌꯥꯝ ꯌꯥꯝ ꯂꯣꯏꯌꯦꯉ ꯍꯧꯖꯤꯛꯀꯥꯟꯗꯤ ꯃꯊꯛꯇꯀꯣ ꯃꯉꯥ ꯃꯥꯄꯜ ꯂꯣꯏꯕ ꯂꯣꯏꯕꯅꯦ ꯍꯧꯖꯤꯛꯀꯥꯟꯗꯤ
ꯌꯥꯅ ꯍꯦ
ꯆꯥꯛ ꯂꯧꯔꯒ ꯀꯣ
ꯑꯥ
ꯎꯝ ꯄꯤ ꯄꯤꯛꯑꯦꯅ ꯆꯥꯎ ꯆꯥꯎꯗ꯭ꯔꯦ
ꯍꯕ
ꯑꯩꯗꯤ ꯌꯦꯟ ꯑꯣꯏꯅ ꯄꯥꯝꯃꯤꯗ ꯑꯗꯣ ꯌꯦꯟ ꯑꯣꯏꯅ ꯄꯥꯝꯃꯦ ꯅꯨꯄꯥꯁꯤꯡꯗꯤ ꯍꯨꯏ ꯍꯨꯏ ꯍꯥꯏꯅꯤꯒ ꯑꯗꯤ ꯌꯦꯟ ꯌꯦꯟ ꯄꯥꯝꯃꯦ ꯁꯦꯀꯦꯟꯗ ꯁꯦꯀꯦꯟꯗ ꯀꯔꯤꯔꯥ ꯑꯣ ꯁꯦꯀꯦꯟꯗ ꯄꯣꯔ
ꯗꯏ ꯍ ꯅꯍꯋꯦ ꯍꯈꯣꯏ ꯊꯣꯡꯕꯗꯣ ꯐꯖꯅ ꯉꯧꯔꯒ ꯑꯁ ꯊꯥꯎ ꯈꯔ ꯌꯥꯝꯍꯜꯂꯒ ꯅ ꯂꯥꯛꯑꯣꯕꯗ ꯆꯥꯕ ꯍꯥꯎꯔꯅꯤꯍꯦ
ꯎꯝ ꯆꯥꯎꯑꯣꯣ ꯑꯗꯨꯗꯤ ꯉꯁꯤ ꯐꯖꯅ ꯇꯧꯔꯒ ꯆꯥꯔꯣ ꯂꯥꯛꯑꯣ ꯂꯥꯛꯑꯣ ꯍꯥꯏꯔꯗꯤ ꯂꯥꯛ ꯀꯅꯤ ꯀ ꯍꯥꯏ ꯂꯥꯛꯑꯣ ꯂꯥꯛꯑꯣ ꯍꯥꯏꯥꯏ ꯑꯣ
ꯂꯥꯛ ꯂꯥꯛꯁꯤ ꯂꯥꯛ ꯛꯇꯧ ꯃꯥꯜꯂꯦ ꯑꯗꯨ ꯑꯁꯨ ꯍꯨꯏ ꯂꯩꯇꯦ ꯍꯥꯏꯔ ꯐꯪꯗꯦ ꯍꯥꯏꯔꯛꯇꯧ ꯃꯥꯜꯂꯦ ꯑꯣꯐꯔ ꯇꯣꯤ ꯌꯦ ꯂꯥꯎ ꯍ ꯐꯪꯗꯧ ꯃꯥꯅꯤ
ꯅꯣꯏꯗ ꯀꯩꯅꯣ ꯂꯐꯣꯏ ꯅꯣꯏꯔꯣꯝꯗꯀꯣ ꯂꯐꯣꯏꯒꯨꯝꯕꯗꯣ ꯅꯈꯣꯏꯒꯨꯝꯕꯗꯣ ꯍꯧꯕ꯭ꯔꯥ ꯐꯕ꯭ꯔꯥ
ꯎꯝ ꯍꯣꯏꯑꯦ ꯍꯣꯏꯗ ꯐꯖꯅ ꯄꯥꯜꯂꯦꯍꯦ
ꯑꯗꯨꯗꯤ ꯄꯥꯟꯕꯥꯝꯕ꯭ꯔꯥ
ꯎꯝ ꯎꯝ ꯅꯣꯏꯒꯤ ꯍꯧ ꯅꯠꯇꯕ ꯀꯩꯅꯣꯗꯣ ꯑꯩꯈꯣꯏꯔꯣꯝꯗ ꯈꯪꯅꯕꯁꯤꯅ ꯇꯦꯔꯥ ꯂꯥꯛꯄ ꯈꯪꯅꯩꯌꯦꯕ ꯅꯣꯏꯔꯝ ꯊ ꯍ ꯗ ꯑꯗꯨ ꯑꯗꯨ ꯂꯐꯣꯏꯗꯣ
ꯎꯝ ꯀꯩꯔꯤꯕ ꯃꯃꯤꯡꯗꯣ
ꯇꯦꯔꯥ ꯂꯞ ꯍꯣꯏ
ꯇꯔ ꯂꯄꯣꯏ ꯑꯩꯗꯤ ꯈꯪꯗꯦ ꯁꯤꯗ ꯍꯧꯗꯦꯕ
ꯍꯧꯗꯦ ꯎꯝ ꯄꯥꯛ ꯍꯧꯔꯣꯏ ꯑꯗꯨꯔꯣꯝ ꯅꯠꯇꯦ
ꯌꯥꯝ ꯆꯥꯎ ꯆꯥꯎ ꯆꯥꯎꯕ꯭ꯔꯥ
ꯆꯥꯎꯕꯁꯨ ꯂꯩꯌꯦ ꯄꯤꯛꯄꯁꯨ ꯂꯩꯌꯦ ꯃꯥꯥꯏꯗꯤ ꯃꯔꯣꯝꯗꯗꯤ ꯁꯥꯏꯖ ꯑꯃꯈꯛꯇꯪꯅꯤꯅ ꯅꯣꯏꯔꯣꯝꯗꯗꯤ
ꯑꯍꯨꯝ ꯂꯩꯌꯦ
ꯀꯔꯤ ꯀꯔꯤꯅꯣ
ꯃꯅꯤꯅ ꯑꯅꯤ ꯑ ꯆꯝꯄ꯭ꯔꯥ ꯀꯣꯂꯥ ꯀ ꯂꯐꯣꯏ ꯑꯦ ꯑ ꯃꯩꯇꯩ ꯂꯐꯣꯏ
ꯃꯩꯇꯩ ꯂꯥꯛꯄꯣꯏ ꯍꯥꯏꯕꯗꯨ ꯎꯝ
ꯑ ꯑꯁꯤ ꯑꯍꯨꯝ ꯂꯩ
ꯎꯝ ꯂꯥꯏ ꯈꯨꯣꯏꯔꯨꯝꯕꯒꯤ ꯂꯐꯣꯏꯗꯣ ꯑꯁ ꯃꯃꯤꯡ ꯀꯥꯎꯈ꯭ꯔꯤꯅꯦ ꯑꯗꯨꯏꯗꯣ
ꯑꯣ ꯃꯔꯤ ꯂꯩꯩ ꯍꯣꯏ ꯑꯗꯨꯗꯤ ꯄꯥꯛ ꯎꯗꯦꯗ ꯑꯩꯈꯣꯏ ꯑꯩꯈꯣꯏꯔꯣꯝꯗꯗꯤ
ꯑꯩꯈꯣꯏꯔꯣꯝꯗ ꯖꯤꯠ ꯇꯦꯔꯥ ꯂꯐꯣꯏꯗꯣ ꯑꯅꯝꯕꯅ ꯍꯧꯋꯦꯕ ꯑꯩꯈꯣꯏꯔꯣꯝꯗ
ꯑꯣ
ꯌꯥꯝꯅ ꯆꯥꯎꯕꯁꯨ ꯂꯩ ꯌꯥꯝꯅ ꯄꯤꯛꯄꯁꯨ ꯂꯩ ꯄꯥꯝꯕꯤꯗꯣ ꯄꯤꯛꯑꯗꯤ ꯂꯐꯣꯏꯗꯣ ꯄꯤꯛꯑꯦ ꯄꯥꯝꯕꯤꯗꯨꯣ ꯆꯥꯎꯔꯗꯤ ꯑꯁ ꯌꯥꯝꯅ ꯆꯥꯎꯕꯅꯦꯍꯦ ꯆꯥꯎꯕꯗꯤ
ꯎꯝ
ꯂꯩꯁꯥꯕꯤꯒꯤꯗꯤ ꯑꯃ ꯂꯩꯁꯥꯕꯤꯒꯤꯗꯤ ꯑꯃ ꯑꯣꯏꯔꯤꯁꯤ ꯑꯃ ꯐꯥꯎ ꯆꯥꯕ ꯉꯝꯃꯣꯏꯍꯦ
ꯑꯁ ꯂꯩꯁꯥꯕꯤ ꯈꯔ ꯂꯩꯁꯥꯕꯤ ꯐꯤꯕꯣꯡ ꯂꯕꯁꯨ ꯂꯩꯕꯅꯤꯅ ꯑꯩꯒꯨꯝꯕ
ꯃꯣꯏ ꯍꯦꯄꯥ ꯆꯥꯎꯥꯎ ꯐ ꯇꯦꯔꯥ ꯂ ꯐ ꯑꯣꯏꯗ ꯌꯥꯝ ꯆꯥꯎꯋꯦꯍꯦ
ꯑꯕꯨꯗ ꯑꯩ ꯑꯩꯉꯣꯟꯗꯗꯤ ꯖꯤꯍꯥꯖꯤ ꯖꯤꯍꯥꯖꯤ ꯑꯣꯏꯅ ꯍꯥꯎꯋꯦꯗ
ꯏꯗꯤ ꯆ ꯄ꯭ꯔꯥꯀꯣꯂꯗ ꯆꯥꯅꯤꯡꯦ
ꯖꯤ ꯆꯥꯅꯤꯡꯉꯦ ꯑꯩꯗꯤꯦ
ꯏꯍꯁꯤꯗꯤ ꯄꯥꯛ ꯆꯥꯅꯤꯡꯉꯤ ꯆꯝꯄ꯭ꯔꯥ ꯀꯣꯜꯍꯥ ꯑꯗꯨ ꯆꯥꯅꯤꯡꯉꯤ
ꯃꯩꯇꯩ ꯂ ꯐꯣꯏ ꯍꯥꯎꯗꯦ ꯑꯩꯗꯤ ꯆꯅꯤꯡꯗꯦ ꯎ ꯎꯝ ꯎ ꯃꯤ ꯈꯔꯗꯤ ꯑꯗꯨ ꯆꯥꯅꯤꯡꯉꯝꯒꯅꯤ ꯃꯤꯇꯩ ꯂꯐꯣꯏꯗꯨꯀꯣ
ꯎꯝ
ꯌꯥꯝ ꯈꯔ ꯇꯥꯒꯦ ꯍꯥꯏꯕꯅꯦ ꯆꯝꯄ꯭ꯔꯥꯗꯒꯤ ꯍꯦꯟꯅ
ꯑꯃꯦ ꯃꯣꯏ ꯑꯩꯅ ꯃꯩꯇꯩ ꯂꯐꯣꯏ ꯂꯐꯣꯏ ꯍꯥꯏꯕꯗꯣ ꯃꯣꯏ ꯂꯥꯏ ꯈꯨꯔꯨꯝꯃ ꯀꯥꯟꯗ ꯍꯥꯞ ꯗꯣ ꯄꯥꯏꯕꯗꯣ ꯑꯇꯩ ꯅꯈꯣꯏ ꯍꯥꯞꯇꯦꯕ ꯄꯥꯏꯕ ꯌꯥꯗꯦꯕ ꯃꯣꯏ ꯂ ꯂꯥꯏ ꯈꯨꯔꯨꯝꯕ ꯀꯥꯟꯗ ꯍꯥꯞꯄꯒꯤ ꯃꯩꯇꯩ ꯂꯥꯐꯣꯏ ꯍꯥꯄ ꯍꯧꯕꯅꯦꯕ ꯑꯁꯦꯡꯕ ꯂꯝ ꯃꯃꯤꯡꯗꯣ ꯑꯃꯨꯛꯀ
ꯑꯣ ꯃꯤ ꯑꯃꯗꯤ ꯂꯩꯕꯅꯦꯕ ꯑꯩꯩꯁꯨ ꯈꯪꯗꯦ ꯀꯥꯎꯔꯦ
ꯅꯣꯏꯔꯣꯝꯗ ꯍꯥꯏꯗꯤ ꯀꯔꯥ ꯑꯩꯗꯤ ꯀꯔꯝ ꯀꯔꯝꯕ ꯍꯩ ꯂꯩꯕ꯭ꯔꯣ ꯅꯣꯏꯔꯣꯝꯗ
ꯑꯁ ꯍꯩꯅꯧ ꯂꯩꯌꯦ ꯂꯤꯆꯤꯁꯨ ꯈꯔ ꯂꯩꯌꯦ ꯂꯤꯝꯕꯨꯖꯨ ꯂꯩꯌꯦ ꯂꯤꯝꯕꯨ ꯍꯩꯅꯧ ꯆꯝꯄ꯭ꯔꯥꯗꯤ ꯌꯥꯝꯗꯦ ꯑꯥ ꯃꯊꯛꯇ ꯆꯤꯡꯗꯗꯤ ꯑꯥ ꯀꯥꯔꯒꯗꯤ ꯂꯩꯔꯝꯒꯅꯤ ꯆꯝꯄ꯭ꯔꯥꯗꯤꯀꯣ
ꯎꯝ
ꯀꯣꯝꯂꯥꯁꯨ ꯑꯗꯨꯝ ꯂꯧꯗ ꯂꯥꯞꯅ ꯆꯠꯂꯗꯤ ꯐꯪꯒꯅꯤ ꯍꯧꯖꯤꯛꯀꯥꯟꯗꯤ ꯃꯇꯝ ꯎꯝ ꯌꯧꯗ꯭ꯔꯤꯌꯦꯗ ꯀꯣꯝꯂꯥꯒꯤꯗꯤ
ꯄꯥꯟꯕꯅꯦ ꯁꯥꯥꯠꯄꯗꯤ ꯍꯧꯔꯕꯣ ꯀꯣꯝꯂꯥꯗꯣ
ꯍꯧꯕ ꯃꯥꯜꯂꯦ ꯍꯣꯏ ꯁꯥꯠꯄꯗꯤ ꯂꯣꯏꯔꯦ ꯃꯆꯥꯥ ꯃꯆꯥ ꯍꯧꯔꯦ ꯃꯆꯥ ꯃꯆꯥ ꯄꯥꯟ ꯄꯥꯟ ꯈꯔꯦ ꯑꯗꯨ ꯑꯥ ꯀꯩꯅꯣꯗ ꯃꯣꯏ ꯑꯩꯈꯣꯏ ꯌꯨꯝ ꯃꯅꯥꯛꯇ ꯎꯋꯦ ꯑꯃ ꯂꯩꯕꯅꯦꯕ
ꯎꯝ ꯑꯁ ꯃꯊꯪ ꯆꯍꯤꯗ ꯀꯩꯅꯣ ꯑꯁ ꯄꯥꯔꯣꯟꯗ ꯆꯥꯕ ꯆꯠꯂꯨꯁꯤꯔ ꯈꯜꯂꯥ ꯂꯩꯔꯝꯅꯤ
ꯄꯥꯔ ꯋꯥꯟꯗ ꯂꯩꯕꯅꯦ ꯌꯥꯝ ꯂꯩꯕ ꯗꯨꯅꯦ ꯑꯩꯈꯣꯏ ꯑꯩꯈꯣꯏ ꯄꯥꯔꯠ ꯊ꯭ꯔꯤꯗꯗꯤ ꯂꯩꯇꯕꯀꯣ
ꯎꯝ ꯄꯥꯔ ꯋꯥꯟꯗ ꯆꯥꯕ ꯆꯂꯨꯈꯤꯒꯦ
ꯗ ꯂꯩꯕ ꯏꯃꯥꯟꯅꯕꯤ ꯑꯃ ꯑꯦ ꯅꯅꯥꯎꯄꯤ ꯑꯃ ꯑꯁꯤꯗ ꯂꯥꯛꯄꯗꯣ ꯑꯗꯨ ꯃꯣꯏꯗ ꯌꯥꯝ ꯂꯩꯕꯅꯦ ꯄꯥꯔꯠ ꯋꯥꯟꯗ ꯂꯧ ꯇꯧꯕꯅꯤꯅ
ꯑꯥ
ꯃꯥꯗ ꯀꯟꯇꯦꯛ ꯇꯧꯑꯣ ꯌꯥꯝ ꯂꯩꯕꯅꯦ ꯃꯣꯏꯒꯤ ꯂꯧꯖꯦ ꯌꯥꯝ ꯆꯥꯎꯕꯅꯦ ꯀꯣꯝꯂꯥꯒꯤꯗꯣ ꯌꯥꯝ ꯆꯥꯎꯕꯅꯦ
ꯑꯗꯨꯗꯤ ꯀꯖꯤꯔꯨꯗ ꯑꯣꯔꯗꯔ ꯇꯧ ꯇꯔꯦꯅꯦ
ꯇꯧꯔꯣ ꯎꯝ ꯃꯣꯏꯗꯣ ꯌꯥꯝꯃꯅꯦ ꯂꯥꯞꯇꯤ ꯂꯥꯞꯄꯀꯣ ꯄꯤꯛꯅꯤꯛ ꯆꯠꯁꯦ ꯍꯥꯏꯔ ꯈꯟꯕꯅꯦ ꯑꯈꯣꯏꯗꯣ ꯑꯈꯣꯏ ꯃꯔꯨꯞꯁꯤꯡꯗꯣ ꯑꯗꯨꯗ ꯐꯥꯔꯝꯗ ꯄꯤꯛꯅꯤꯛ ꯆꯠꯁꯦ ꯍꯥꯏꯅ ꯈꯟꯕꯅꯤ ꯀꯣꯝꯂꯥꯒꯤ ꯃꯇꯝꯗ
ꯅ ꯌꯣꯒ ꯂꯞꯅꯕ꯭ꯔꯥ ꯑꯁꯤ ꯅꯍꯥꯟ ꯀꯩꯅꯣ ꯦꯁꯤ ꯇꯔꯦ ꯄꯔꯦ ꯑꯩ ꯀꯖꯤꯟ ꯁꯤꯁꯇꯔ ꯄꯥꯜꯂꯛꯄꯗꯣ
ꯑꯥ
ꯅ ꯌꯨꯝꯕ ꯂꯠ ꯕ꯭ꯔꯥ
ꯂꯕꯦ ꯍꯣꯏ ꯌꯥꯝ ꯂꯕꯤꯕꯤꯍꯦ ꯃꯣꯏꯗꯤ ꯂꯩꯀꯥꯏ ꯑꯇꯣꯞꯄꯗꯅꯦ ꯎꯝ
ꯎ ꯅꯍꯥꯟ ꯅꯍꯥꯟ ꯅꯍꯥꯟ ꯈꯤꯇꯪ ꯀꯖꯤꯛ ꯂꯨꯗꯣ ꯍꯧꯠꯇꯣꯔꯛꯄ ꯑꯗꯨꯒꯤ ꯑꯥꯏꯁꯨꯨꯈꯪ ꯃꯅꯦ ꯀꯖꯤꯛꯂꯨ ꯃꯣꯏ ꯀꯖꯤꯂꯨꯒꯤ ꯃꯧ ꯈꯣꯏꯒꯤ ꯃꯧꯅꯦ ꯍꯥꯏꯕ ꯇ
ꯍꯣꯏ ꯍꯣꯏ ꯑꯩ ꯑꯃꯨꯛ ꯇꯧꯔꯛꯀꯦ ꯀꯣ ꯀꯣ
ꯑꯥ ꯑ
ꯎꯝ ꯎꯝ ꯊꯃꯟꯒ